ꯍꯂꯣ
ꯑꯣ ꯋꯥꯋꯥꯛꯀꯤꯡ ꯆꯠꯇꯣꯏꯔꯣ ꯆꯠꯂꯨꯔꯕꯣ ꯀꯃꯥꯏꯅ ꯇꯧꯔꯒꯦ
ꯋꯥꯀꯤꯡ ꯆꯠꯂꯨꯔꯦ ꯍꯜꯂꯛꯑꯦ ꯑꯗꯨꯗꯨꯒ ꯋꯥꯅ ꯋꯥꯊꯪ ꯄꯣꯊꯥꯔꯝꯕꯅꯦ ꯏꯇꯥꯎꯁꯦ ꯋꯥꯔꯤ ꯋꯥꯇꯥꯏ ꯁꯥꯟꯅꯗꯕ ꯀꯨꯏꯔꯦ ꯀꯃꯥꯏ ꯀꯃꯥꯏꯅ ꯇꯧꯔꯤꯒꯦ ꯅꯨꯡꯉꯥꯏꯔꯤꯕꯣ
ꯀꯨꯏꯔꯦ ꯔꯦ ꯁꯥꯟꯅꯗꯕ ꯑꯗꯣ ꯀꯩꯅꯣ ꯇꯧꯔꯦ ꯑꯩꯁꯨꯅꯦ ꯈꯔ ꯈꯤꯇꯪ ꯆꯤꯟꯕ ꯍꯟꯗꯛꯁꯦ ꯑꯗꯣ ꯑꯩꯁꯨ ꯋꯥꯛꯀꯤꯡꯗꯤ ꯆꯠꯇ꯭ꯔꯤ ꯍꯣꯔꯦꯟ ꯉꯥꯏꯍꯥꯛꯇꯪ ꯑꯩꯈꯣꯏꯒꯤ ꯃꯤꯅꯤꯠ ꯇꯔꯥ ꯀꯨꯟꯃꯨꯛ ꯂꯩꯔꯀꯥꯟꯗ ꯑꯗꯨꯒꯤ ꯃꯇꯨꯡꯗ ꯑꯩ ꯊꯣꯛꯑꯅꯤ ꯍꯥꯏꯕꯗꯤ ꯏꯃꯥꯟꯅꯕ ꯑꯃ ꯑꯩꯅ ꯂꯥꯛꯄ ꯉꯥꯏꯔꯤꯌꯦ ꯑꯩꯇꯣꯝ ꯆꯠꯄꯗꯣ ꯇꯜꯂꯦꯅ ꯑꯗꯨꯒ ꯉꯁꯤꯗꯤ ꯈꯤꯇꯪꯗꯤ ꯊꯦꯡꯗꯣꯛꯈ꯭ꯔꯦ ꯑꯗꯣ ꯋꯥꯋꯀꯤꯡ ꯆꯠꯂꯨꯔꯁꯤꯦ ꯀꯌꯥꯝ ꯁꯥꯡꯅ ꯆꯠꯂꯨꯔꯒꯦ ꯉꯁꯤꯒꯤ
ꯉ ꯁꯤꯁꯤꯀꯣ ꯑꯗꯨꯝ ꯊꯥꯡ ꯁꯥꯡ ꯆꯠꯂꯤ ꯆꯠꯄ ꯍꯥꯏꯁꯦ ꯑꯗꯨꯝ ꯍꯣꯏ ꯀꯤꯂꯣꯃꯤꯇꯔ ꯇꯔꯨꯛ ꯇꯔꯦꯠ ꯁꯨꯃꯥꯏꯅ ꯁꯨꯔꯝꯒꯗ꯭ꯔꯥ ꯇꯔꯥꯃꯨꯛꯇꯤ ꯐꯥꯝꯗꯧ ꯃꯥꯟꯁꯦ ꯌꯥꯝ ꯆꯥꯡꯉꯗ ꯑꯩꯈꯣꯏꯅ ꯑꯃꯨꯛ ꯆꯨ ꯆꯥꯐꯝ ꯑꯃ ꯆꯠꯄꯗꯣ ꯑꯗꯩ ꯑꯗꯨꯝ ꯆꯪ ꯆꯪꯈ꯭ꯔ ꯑꯗꯨꯒ ꯑꯗꯨꯝ ꯍꯥꯏꯗꯤ ꯆꯤꯡꯌꯥꯗꯣ ꯑꯗꯨꯝ ꯀꯣꯏꯔꯒ ꯂꯥꯛꯄꯅꯦꯕ ꯑꯗꯨ ꯐꯩꯁꯥ ꯌꯥꯝ ꯁꯥꯡꯉꯤꯗ ꯍꯥꯏꯗꯤ ꯈꯣꯡ ꯆꯠꯄꯅꯤꯅꯀꯣ ꯃꯤꯅꯠ ꯍꯥꯏꯗꯤ ꯄꯨꯡ ꯄꯨꯡ ꯑꯃ ꯃꯌꯥꯅꯦꯕꯀꯣ ꯉꯁꯥꯏ ꯑꯩꯈꯣꯏꯅ ꯆꯠꯄꯗꯣ ꯄꯨꯡ ꯃꯔꯤ ꯃꯈꯥꯏ ꯁ꯭ꯋꯥꯏꯗ ꯆꯠꯄꯅꯦꯕ
ꯍ
ꯑꯩꯗꯨꯒ
ꯑꯣ ꯑꯗꯣ ꯀꯩꯅꯣꯗꯤ ꯉꯁꯥꯏꯁꯦ ꯑꯩꯈꯣꯏꯒꯤ ꯉꯁꯥꯏꯗꯤ ꯑꯩꯈꯣꯏ ꯁꯣꯝꯗꯗꯤꯁꯥꯏꯁ ꯄꯨꯡꯔꯥ ꯈꯤꯇꯪ ꯍꯦꯜꯂꯛꯄ ꯁ꯭ꯋꯥꯏꯗ ꯅꯣꯡꯁꯤ ꯈꯔ ꯀꯕꯛ ꯀꯥꯛ ꯆꯨꯏꯕ ꯑꯣꯝꯗꯒꯤ ꯉꯁꯤ ꯅꯣꯡ ꯆꯨꯕ ꯆꯨꯗ꯭ꯔꯥ
ꯅꯣꯡꯁꯦ ꯊꯣꯏꯗꯣꯛꯄ ꯆꯨꯗꯦ ꯁꯤꯗꯗꯤ ꯍꯥꯏꯕꯗꯤ ꯑꯗꯨꯝ ꯅꯨꯡꯁꯥꯕꯨꯗꯤ ꯁꯥꯔꯒ ꯌꯥꯝ ꯃꯥꯡꯕ ꯈꯣꯠꯄ ꯑꯗꯨꯃꯥꯏꯅ ꯇꯧꯋꯦ ꯑ ꯅꯣꯡꯁꯦ ꯌꯥꯝ ꯆꯨꯔꯣꯟꯗ ꯃꯥꯥꯜꯂꯦꯕ ꯄꯨꯡ ꯑꯃ ꯑꯗꯨꯗꯨꯒ ꯑꯗꯨꯝ ꯆꯨꯗꯕꯤꯗ ꯑꯗꯨꯝ ꯍꯥꯡꯒ꯭ꯔꯦ
ꯑꯣ ꯑꯗꯣ ꯀꯩꯅꯗꯤ ꯎꯝ
ꯍꯥꯏꯌꯣ ꯀꯩꯅꯣ ꯇꯧꯒꯦ ꯍꯥꯏ ꯀꯩꯅꯣ ꯍꯪꯒꯦ ꯇꯧꯕ ꯁꯨꯝ ꯑꯌꯨꯛꯀꯤꯗꯤ ꯀꯩ ꯃꯊꯦꯜ ꯆꯥꯔꯒꯦ
ꯑꯣ ꯉꯁꯤꯗꯣ ꯉꯥ ꯊꯣꯡꯉꯦꯕꯀꯣ ꯉꯔꯥꯡ ꯑꯩꯗꯣ ꯏꯃꯥꯅꯕ ꯑꯣꯢ ꯃꯣꯏ ꯐꯥꯝ ꯁꯤꯠꯂꯦꯅ ꯉꯥ ꯐꯥꯕ ꯆꯠꯂꯨꯕ ꯑꯁ ꯃꯣꯏꯗꯣ ꯀꯩꯅꯣꯅꯤꯍꯦ ꯂꯧꯕꯨꯛꯇꯨ ꯈꯨꯠꯆꯥꯎ ꯑꯃ ꯐꯥꯝꯗꯨꯀꯣ ꯄꯔꯤ ꯑꯃ ꯍꯦꯟꯅ ꯑꯗꯨꯃꯥꯏꯅ ꯆꯪꯒꯅꯦꯕ ꯉꯥꯁꯦ ꯅꯨꯃꯤꯠ ꯃꯔꯤꯅꯤ ꯃꯉꯥꯅꯤ ꯆꯪꯅ ꯐꯕꯅꯦꯕ ꯑꯍꯥꯟꯕꯗꯗꯤ ꯃꯣꯏ ꯃꯁꯤꯡ ꯈꯔ ꯈꯔ ꯆꯥꯎꯋꯤ ꯀꯥꯟꯗ ꯈꯣꯜꯂꯒ ꯐꯥꯈ꯭ꯔꯒ ꯂꯂꯣꯟꯕꯤ ꯃꯈꯩꯅ ꯄꯨꯔ ꯆꯠꯈ꯭ꯔꯦ ꯍꯥꯏꯕꯀꯣ ꯑꯩꯈꯣꯏꯅ ꯐꯥꯔꯤꯁꯤ ꯑꯃꯨꯛ ꯈꯔ ꯈꯔ ꯍꯥꯏꯗꯤ ꯏꯁꯤꯡꯁꯦ ꯂꯣꯏ ꯆꯤꯡꯊꯣꯛꯄꯒꯤ ꯏꯔꯣꯏ ꯂꯣꯏꯕ ꯅꯨꯃꯤꯠꯁꯤꯗ ꯐꯥꯕ ꯆꯠꯄꯅꯦꯕ ꯑꯗꯨ ꯐꯥꯎꯗ ꯉꯥꯥꯁꯦ ꯐꯖꯅ ꯂꯩꯔꯤꯕꯀꯣ ꯉꯥꯁꯤ ꯀꯩꯀꯩ ꯉꯥ ꯑꯩꯈꯣꯏꯒꯤ ꯅꯥꯄꯤ ꯁꯥꯕꯤꯁꯦ ꯑꯗꯒꯤ ꯀꯃꯟ ꯄꯨꯛꯂꯥꯎꯕꯤꯁꯦ ꯃꯌꯥꯝ ꯂꯩ ꯑꯆꯧꯕ ꯃꯇꯝ ꯃꯈꯜ ꯃꯈꯜ ꯂꯩꯈ꯭ꯔꯦ ꯁꯤꯜ ꯕꯔ ꯂꯩꯔꯦ ꯉꯥꯇꯣꯟ ꯂꯩꯔꯦ ꯑꯗꯩ ꯀꯣꯔꯤ ꯂꯩꯌꯦ ꯑꯗꯒꯤ ꯉꯄꯥꯏ ꯂꯩ ꯉꯥꯃꯨ ꯄꯣꯔꯣꯝ ꯏꯁ ꯃꯨꯀꯥ ꯉꯥꯅ ꯆꯥꯎꯕꯁꯦ ꯈꯨꯆꯥꯎ ꯑꯃꯅꯤꯅꯦ ꯑꯩ ꯈꯨꯕꯤꯁꯦ ꯁꯤꯗꯩ ꯍꯦꯟꯅ ꯆꯥꯎꯔꯝꯒꯅꯦꯕ ꯌꯥꯝ ꯆꯥꯎꯏ ꯃꯨꯀꯥ ꯉꯥꯗꯣ ꯌꯥꯝ ꯄꯥꯛ ꯌꯥꯝ ꯐꯖꯕꯗꯣ ꯑꯗꯨꯃꯥꯏꯅ ꯑꯣꯏꯌꯦ ꯑꯗꯒꯤ ꯈꯖꯤꯡꯅ ꯃꯔꯣꯟ ꯑꯃ ꯑꯗꯒꯤ ꯀꯩꯅꯣꯁꯨ ꯌꯥꯝ ꯂꯩꯑꯦ ꯉꯥꯃꯨꯁꯨ ꯌꯥꯝ ꯂꯩꯑꯦ ꯉꯥꯃꯨꯁꯨ ꯃꯈꯜ ꯃꯈꯜ ꯂꯩꯑ ꯃꯩꯇꯩ ꯉꯥꯃꯨ ꯉꯥꯃꯨ ꯒꯣꯖꯥꯔ ꯑꯗꯒꯤ ꯑꯩꯈꯣꯏꯒꯤ ꯅꯥꯏꯔꯣꯟ ꯉꯥꯃꯨ ꯑꯗꯒꯤ ꯉꯥꯄꯥꯏ ꯑꯗꯩ ꯀꯩꯅꯣꯗꯨꯕꯨ ꯐꯧꯕꯣ ꯉꯥꯁꯨ ꯈꯨꯠꯆꯥꯎ ꯑꯃ ꯅꯦꯝꯃꯦ ꯑꯩ ꯁꯨꯃꯥꯏꯅ ꯈꯣꯡ ꯈꯨꯠꯁꯣꯏ ꯑꯅꯤ ꯁꯨꯃꯥꯏꯅ ꯑꯅꯤꯗꯩꯕꯨ ꯍꯦꯟꯅ ꯄꯥꯛꯑꯝꯒꯅꯤ ꯐꯖꯅ ꯆꯥꯎꯅ ꯂꯩꯕꯗꯣ ꯉꯥ ꯐꯥꯕꯗꯤ ꯌꯥꯝ ꯅꯨꯡꯉꯥꯏꯔꯦ ꯑꯗꯩ ꯀ꯭ꯔꯣꯡꯒꯦꯡꯁꯨ ꯃꯌꯥꯝ ꯐꯩꯌꯦꯕꯀꯣ ꯑꯗꯨ ꯉꯔꯥꯡ ꯄꯨꯔꯛꯄ ꯑꯗꯣ ꯉꯔꯥꯡꯗꯤ ꯑꯃꯨꯛ ꯑꯩꯈꯣꯏ ꯏꯃꯨꯡꯗꯣ ꯉꯥ ꯆꯥꯗꯕ ꯌꯥꯎꯕ ꯅꯨꯃꯤꯠ ꯑꯣꯏꯕ ꯑꯗꯨꯢꯗꯨꯒꯤ ꯅꯨꯡꯗꯥꯡꯗꯣ ꯉꯥꯗꯨ ꯇꯥꯎ ꯊꯣꯊꯔꯝꯃꯦ ꯑꯗꯣ ꯈꯔ ꯑꯃꯅ ꯌꯥꯏꯔꯦ ꯉꯥꯗꯨꯅ ꯌꯥꯝ ꯌꯥꯝꯃꯦ ꯀꯤꯂꯣ ꯇꯔꯦꯠ ꯅꯤꯄꯥꯥꯟꯃꯨꯛ ꯁꯨꯔꯝꯒꯅꯤ ꯑꯩꯈꯣꯏꯕꯩ ꯃꯣꯏꯁꯨ ꯂꯥꯛꯑꯝꯕ ꯃꯣꯏꯗ ꯑꯃꯨꯛ ꯈꯔ ꯄꯤꯊꯣꯛꯈ꯭ꯔꯦ ꯑꯗꯒꯤ ꯈꯔ ꯑꯃ ꯇꯥꯎꯔꯦ ꯈꯔ ꯑꯃꯅ ꯌꯥꯏꯔꯦ ꯉꯥꯗ ꯅꯣꯡꯃ ꯂꯣꯏ ꯆꯥꯕ ꯂꯣꯏꯗꯕ ꯌꯨꯝꯒꯤ ꯈꯛ ꯈꯛ ꯊꯤꯜꯂꯦꯕꯀꯣ ꯑꯗꯨꯗꯨꯒ ꯊꯣꯡꯉꯒꯁꯨ ꯉꯁꯤ ꯑꯃꯨꯛ ꯇꯦꯡꯀꯣꯠ ꯑꯃꯃꯝ ꯊꯤꯜꯂꯦ ꯑꯗꯒꯤ ꯑꯩꯈꯣꯏ ꯃꯧ ꯃꯈꯩꯗꯨ ꯄꯨꯂꯞ ꯄꯨꯜꯂꯒ ꯆꯥꯃꯤꯟꯅꯕ ꯅꯣꯡꯃꯗ ꯂꯣꯏꯅ ꯊꯣꯡꯗꯣꯛꯑ ꯆꯥꯕꯁꯨ ꯄꯥꯝꯃꯨꯗꯅꯀꯣ ꯑꯗꯨꯗꯨꯒꯤ ꯈꯔ ꯑꯃ ꯇꯥꯎꯊꯣꯛꯑ ꯈꯔ ꯑꯃ ꯌꯥꯏꯊꯣꯛꯑ ꯊꯝꯃꯦ ꯑꯗꯨꯗꯨꯒ ꯑꯗꯨꯃꯥꯏꯅ ꯆꯥꯏ ꯅꯣꯏꯗꯤ ꯀꯃꯥꯏꯅ ꯀꯩ ꯆꯥꯔꯒꯦ
ꯉꯥꯗꯤ ꯌꯥꯝꯃꯤꯅꯦ ꯃꯈꯜ ꯃꯊꯦꯜ ꯅꯡ ꯍꯧꯖꯤꯛ ꯍꯥꯏꯗꯣ ꯑꯩꯗꯤ ꯀꯩꯅꯣ ꯇꯧꯋꯦ ꯉꯁꯤ ꯑꯩꯈꯣꯏ ꯉꯁꯤꯁꯦ ꯀꯩꯅꯣꯅꯦꯕ ꯏꯁꯅꯥꯟ ꯖꯇ꯭ꯔꯥꯅꯦꯕꯀꯣ ꯑꯈꯣꯏꯒꯤ ꯀꯥꯡꯁꯤ ꯃꯊꯪ ꯊꯥꯗ ꯇꯥꯏꯗꯅ ꯑꯗꯨꯒꯤ ꯀꯥꯡ ꯋꯥꯠꯂꯤꯉꯩꯗꯁꯅ ꯖꯇ꯭ꯔꯥꯅ ꯑꯃ ꯇꯧꯕꯗꯣ ꯉꯁꯤ ꯇꯥꯏ ꯑꯗꯨꯒꯤ ꯑꯩꯈꯣꯏꯒꯤ ꯂꯥꯏꯗ ꯄꯨꯂꯞ ꯑꯩꯈꯣꯏ ꯈꯦꯁꯤ ꯑꯣꯏꯅ ꯀꯠꯂꯦ ꯈꯔ ꯑꯩꯈꯣꯏ ꯌꯨꯝ ꯍꯤꯡꯒꯣꯜ ꯅꯨꯡꯒꯤ ꯍꯥꯏꯇꯥꯔꯦ ꯑꯩꯈꯣꯏ ꯌꯨꯝ ꯑꯍꯨꯝꯗꯨꯒꯤ ꯑꯗꯣ ꯂꯩꯀꯥꯏꯒꯤ ꯌꯨꯝ ꯅꯛꯄ ꯈꯔ ꯑꯗꯨꯝ ꯂꯥꯏꯒꯤ ꯀꯠꯄ ꯈꯣꯠꯄ ꯊꯤꯟꯕ ꯂꯥꯛꯄꯗ ꯃꯣꯏꯁꯨ ꯈꯔ ꯄꯤꯔꯦ ꯑꯗꯨꯒ ꯑꯗꯨꯃꯥꯏꯅ ꯑꯩꯈꯣꯏꯒꯤ ꯈꯦꯆꯤꯅꯦ ꯑꯗꯣ ꯉꯁꯤꯒꯤꯗꯨꯗꯤ ꯃꯊꯦꯜ ꯀꯥ ꯍꯦꯅ ꯌꯥꯝ ꯑꯩꯈꯣꯏꯒꯤ ꯃꯦꯔꯥꯃꯦꯁꯀꯤ ꯑꯗꯨꯃꯥꯏꯅ ꯃꯌꯥꯝ ꯌꯥꯝꯕꯗꯤ ꯑꯣꯏꯗ꯭ꯔꯦ ꯈꯦꯆꯤ ꯑꯣꯏꯔꯀꯥꯟꯗ ꯑꯩꯈꯣꯏꯒꯤ ꯎ ꯎꯇꯤ ꯑꯃꯅꯦ ꯏꯔꯣꯝꯕ ꯑꯃꯅꯦ ꯑꯗꯒꯤ ꯁꯥꯛ ꯑꯃꯅꯦ ꯑꯗꯒꯤ ꯑ ꯑꯆꯥꯥꯔꯅꯦ ꯑꯗꯩ ꯀꯩꯅꯣ ꯃꯈꯜꯗꯤ ꯏꯟꯖꯥꯡꯗꯤ ꯇꯔꯨꯛꯃꯨꯛ ꯁꯨꯈꯤꯕꯅꯦ ꯑꯗꯣ ꯈꯪꯗ꯭ꯔꯦ ꯑꯗꯨꯏ ꯃꯥꯏꯔꯦꯜ ꯑꯃꯒ ꯑꯗꯨꯃꯥꯏꯅ ꯇꯧꯔ ꯆꯥꯔꯦ ꯑꯗꯨꯒ ꯉꯁꯤꯗꯣ ꯑꯩꯗꯤ ꯇꯥꯡ ꯌꯥꯝꯗꯤ ꯆꯥꯥꯁꯟꯗ꯭ꯔꯦ ꯇꯟꯗꯅꯀꯣ ꯑꯩꯈꯣꯏꯒꯤ ꯎꯝ ꯑꯥ ꯆꯠꯂꯝꯗꯥꯏꯗ ꯈꯔ ꯑꯃ ꯆꯥꯔꯦ ꯍꯜꯂꯛꯑꯒ ꯈꯤꯇꯪ ꯑꯅꯤꯔꯛ ꯊꯣꯛꯅ ꯇꯥꯡꯀꯛ ꯑꯅꯤꯔꯛ ꯊꯣꯛꯅ ꯈꯤꯇꯪ ꯈꯤꯇꯪ ꯑꯣꯏꯅ ꯆꯥꯔꯦ
ꯑꯣ ꯑꯗꯣ ꯏꯁꯅꯥꯗ ꯅꯠꯇ꯭ꯔꯦ ꯍꯥꯏꯔꯤꯁꯦ ꯀꯩꯀꯩ ꯊ ꯇꯧꯒꯦ ꯁꯨꯝ ꯂꯥꯏꯒ ꯃꯃꯤꯡꯇ ꯇꯧꯕ꯭ꯔꯥ ꯑꯗꯨꯝ ꯃꯌꯥꯝ ꯄꯨꯂ ꯆꯥꯛ ꯆꯥꯕ ꯈꯣꯠꯄ ꯇꯧꯕ꯭ꯔꯥ ꯁꯨꯝ ꯈꯪꯗꯕꯗ ꯍꯪꯉꯛꯅꯤꯀꯣ
ꯑ ꯀꯩꯅꯣꯒꯤꯅꯦ ꯁꯨꯝ ꯍꯥꯏꯕꯗꯤ ꯍꯣꯏ ꯀꯅꯥꯒꯨꯝꯕ ꯈꯔꯗꯤ ꯑꯗꯨꯝ ꯁꯣꯛꯀꯁꯦ ꯑꯗꯨꯝ ꯈꯔ ꯂꯩꯖꯕ ꯉꯝꯖꯕꯗꯤ ꯑꯗꯨꯝ ꯆꯥꯎ ꯆꯥꯎꯅ ꯀꯠꯄꯁꯨ ꯂꯩ ꯀꯠꯇꯕꯁꯨ ꯑꯗꯨꯝ ꯃꯃꯤꯡꯒꯤ ꯑꯣꯏꯅ ꯍꯥꯏꯕꯗꯤ ꯑꯩꯈꯣꯏꯒꯤ ꯀꯥꯡꯁꯦ ꯃꯊꯪ ꯊꯥꯗꯅꯤꯗ ꯑꯩꯈꯣꯏ ꯀꯩꯅꯣ ꯁ꯭ꯅꯥꯟ ꯖꯇ꯭ꯔꯥ ꯍꯥꯏꯕꯗꯤ ꯀꯩꯅꯣꯒꯤ ꯋꯥꯅꯤꯗ ꯑꯩꯈꯣꯏꯒꯤ ꯀꯥꯡꯁꯦ ꯃꯊꯪ ꯊꯥꯗ ꯇꯥꯕꯁꯦ ꯍꯥꯏꯕꯗꯤ ꯁꯝꯅꯗ ꯕꯥꯇꯣꯟ ꯇꯧꯕꯒꯨꯝꯕꯅꯦꯕ ꯍꯥꯏꯕꯗꯤ ꯏꯁꯅꯥꯟ ꯖꯇ꯭ꯔꯥ ꯍꯥꯏꯩ ꯀꯔꯤꯒꯨꯝꯕ ꯑꯃ ꯂꯥꯛꯇꯧꯔꯤꯕ ꯄꯣꯠꯇꯨꯒꯤ ꯀꯩꯅꯣ ꯍꯥꯏꯇꯥꯔꯦ ꯁꯨꯝ ꯑꯩꯈꯣꯏꯒꯤ ꯄꯥꯎ ꯇꯥꯛꯄ ꯍꯥꯏꯒꯗ꯭ꯔꯥ ꯑꯩꯈꯣꯏꯒꯤ ꯀꯩꯅꯣ ꯕꯥꯇꯣꯟ ꯇꯧꯕꯒ ꯂꯩꯗꯅ ꯑꯩꯈꯣꯏ ꯊꯧꯗꯣꯛ ꯑꯃ ꯊꯣꯛꯄ ꯑꯩꯈꯣꯏꯒꯤ ꯂꯥꯛꯄꯤꯅꯕꯅ ꯑꯗꯨꯝꯕꯒꯤ ꯃꯑꯣꯡꯅꯦꯕ ꯏꯁꯣꯔꯒꯤ ꯃꯔꯝꯗ ꯀꯥꯡ ꯆꯤꯡꯕ ꯃꯊꯪ ꯊꯥꯗ ꯇꯥꯕꯅꯤꯅ ꯍꯟꯗꯛꯁꯦ ꯏꯁ꯭ꯅꯥꯟ ꯆꯇ꯭ꯔꯥ ꯍꯥꯏꯗꯤ ꯑꯩꯈꯣꯏꯒꯤ ꯍꯥꯏꯕꯗꯤ ꯃꯥꯒꯤ ꯀꯩꯅꯣ ꯑꯩꯈꯣꯏ ꯏꯁ꯭ꯅꯥꯟ ꯀꯥꯏꯁꯤꯗꯤ ꯏꯔꯨꯖꯕ ꯀꯥꯏ ꯈꯪꯅꯩ ꯣ ꯄ꯭ꯔꯃꯥꯅꯤꯀꯣ ꯁꯨꯝ ꯋꯥꯍꯩꯗꯣ ꯑꯗꯨꯒ ꯖꯇ꯭ꯔꯥꯗꯤ ꯑꯩꯈꯣꯏ ꯆꯠꯄꯒꯤ ꯖꯇ꯭ꯔꯥ ꯖꯇ꯭ꯔꯥ ꯁꯦꯝ ꯁꯥꯕ ꯀꯥꯏꯗꯣ ꯑꯗꯨꯝꯕꯩ ꯕꯥꯇꯣꯟꯗ ꯏꯟꯚꯥꯏꯠ ꯇꯧꯕ ꯃꯈꯜ ꯑꯃꯅꯤ
ꯑꯣ ꯍꯥꯏꯗꯤ ꯑꯩꯈꯣꯏꯗꯤ ꯑꯃꯨꯛ ꯇꯧꯗꯕꯅꯦ ꯑꯗꯨꯒꯨꯝꯕ ꯈꯣꯠ ꯇꯧꯕ ꯈꯣꯠꯄꯗꯣ ꯐꯖꯅ ꯈꯪꯗꯦꯅꯀꯣ ꯑꯗꯨꯏ ꯁꯨꯝ ꯍꯪꯉꯛꯏ ꯖꯥꯠꯅꯤꯗ ꯑꯗꯨ ꯅꯪ ꯅꯣꯏ ꯑꯦꯛꯖꯥꯝ ꯑꯃ ꯊꯥꯒꯦ ꯈꯣꯠꯀꯦ ꯍꯥꯏꯕꯗꯣ ꯂꯣꯏꯈ꯭ꯔꯕꯣ ꯀꯃꯥꯏ ꯇꯧꯈ꯭ꯔꯒꯦ ꯀꯌꯥꯝ ꯋꯥꯠꯂꯤꯒꯦ ꯂꯣꯏꯗ꯭ꯔꯒꯅ
ꯂꯣꯏꯗ꯭ꯔꯤ ꯀꯩꯅꯣꯗ ꯗꯦꯠ ꯀꯩꯅꯣꯗ ꯂꯣꯏꯗꯣꯏꯕ ꯗꯦꯠ ꯇꯨꯗ ꯂꯣꯏꯗꯣꯏꯕ ꯑꯗ ꯗꯦꯠ ꯇꯨ ꯅꯠꯇꯦ ꯁꯣꯏꯔꯦ ꯑꯩ ꯊꯤꯑꯣꯔꯤꯒꯤ ꯁꯔꯨꯛꯅ ꯗꯦꯠ ꯇꯨꯗ ꯂꯣꯏꯗꯣꯏꯕ ꯑꯗꯨꯒ ꯄ꯭ꯔꯥꯛꯇꯤꯀꯦꯜꯁꯤꯅ ꯄ꯭ꯔꯥꯛꯇꯤꯀꯦꯜꯒꯤꯁꯦ ꯑꯩꯈꯣꯏꯒꯤ ꯅꯣꯡꯃ ꯃꯇꯝ ꯑꯃ ꯂꯦꯞꯄꯛꯀꯅꯤ ꯅꯣꯡꯃꯇꯪꯗ ꯄꯨꯂꯞ ꯂꯣꯏꯁꯤꯟꯗꯣꯏꯅꯦꯕ ꯑꯗꯣ ꯂꯣꯏꯁꯤꯟꯕꯁꯦ ꯑꯩꯅ ꯈꯟꯕꯗ ꯗꯦꯠ ꯅꯥꯏꯟ ꯁ꯭ꯋꯥꯏꯗ ꯇꯥꯔꯛꯄ ꯌꯥꯏ ꯍꯧꯖꯤꯛꯁꯦ ꯑꯇꯣꯞꯄ ꯃꯤꯒꯤꯁꯨ ꯈꯔ ꯇꯧꯔꯤꯕ ꯐꯪꯖꯟꯅꯕꯅꯤꯅ ꯃꯇꯝꯁꯦ ꯑꯈꯣꯏꯅ ꯁꯦꯝꯃ ꯑꯣꯖꯥꯁꯤꯡꯅ ꯁꯦꯝꯃꯛꯈꯤꯅꯤꯗꯣ ꯍꯥꯏꯔꯛꯅꯤ ꯄ꯭ꯔꯥꯛꯇꯤꯀꯦꯜꯒꯤꯗꯤ ꯅꯣꯡ ꯅꯤꯅꯤꯗꯪ ꯉꯥꯏꯔꯀꯥꯟꯗ ꯑꯗꯨꯝ ꯒ꯭ꯔꯨꯞꯇ ꯄꯥꯎ ꯂꯥꯛꯀꯅꯦꯕ ꯑꯗꯨꯒ ꯑꯗꯨꯝ ꯊꯥꯔ ꯂꯣꯏꯔꯦ
ꯑꯣ ꯄ꯭ꯔꯦꯛꯇꯤꯀꯦꯟꯁꯤꯅ ꯅꯨꯃꯤꯠ ꯀꯌꯥꯅꯤ ꯇꯧꯗꯣꯏꯕ ꯑꯗꯨꯒ ꯀꯩꯀꯩ ꯀꯩꯀꯩ ꯇꯧꯗꯣꯏꯅꯣ ꯅꯣꯏꯒꯤꯁꯤꯅ
ꯎꯝ ꯁꯥꯇ꯭ꯔꯗꯣ ꯑꯇꯣꯞ ꯑꯇꯣꯞꯄꯒꯤꯁꯨ ꯃꯤ ꯌꯥꯝ ꯌꯥꯝꯃꯒ ꯑꯩꯈꯣꯏꯒꯤ ꯁꯨꯝ ꯃꯤꯗꯤ ꯌꯥꯝ ꯌꯥꯝꯃ ꯀꯩ ꯍꯥꯏꯅꯤ ꯑꯩꯈꯣꯏꯒꯤ ꯀꯥꯁꯦ ꯆꯤꯟꯕ ꯌꯥꯎꯋꯦꯕꯀꯣ ꯑꯗꯨꯅ ꯀꯥꯁꯦ ꯃꯤꯁꯤꯡ ꯁꯪꯅꯗꯔ ꯁꯪꯅꯔꯒꯗꯤ ꯑꯗꯨ ꯅꯣꯡꯃꯗ ꯄꯨꯂꯞ ꯇꯧꯁꯟꯗꯣꯏꯅꯦ ꯑꯗꯨ ꯄ꯭ꯔꯥꯛꯇꯤꯀꯦꯜꯁꯦ ꯅꯣꯡꯃꯒꯤ ꯑꯃꯃꯝ ꯇꯧꯕꯁꯨ ꯌꯥꯏꯑꯕꯨ ꯑꯩꯈꯣꯏꯒꯤ ꯃꯥꯛꯇꯣ ꯄꯪꯌꯥꯝ ꯌꯥꯝꯕ ꯅꯠꯇꯕꯅꯤꯅ ꯀꯩꯅꯣ ꯇꯧꯕ ꯍꯥꯏꯇꯥꯔꯦ ꯅꯣꯡꯃꯗ ꯄꯨꯂꯞ ꯄꯨꯡꯁꯨ ꯑꯗꯒꯤ ꯏꯁꯩꯁꯨ ꯑꯗꯒꯤ ꯆꯣꯂꯣꯝꯁꯨ ꯍꯩꯔꯤꯕ ꯑꯍꯨꯝꯁꯤ ꯆꯪꯗꯣꯏꯅꯦꯕꯀꯣ ꯍꯥꯏꯕꯗꯤ ꯄꯨꯡꯒꯤꯅ ꯑꯁꯣꯝꯗ ꯄꯨꯡꯒꯤ ꯃꯤ ꯈꯔ ꯑꯦꯛꯁꯄꯥꯔꯠ ꯈꯔ ꯂꯥꯛꯑꯃꯅꯤ ꯑꯣꯖꯥ ꯂꯩꯔꯝꯃꯅꯤ ꯆꯪꯉꯨꯔꯅꯤ ꯑꯗꯨ ꯂꯣꯏꯔꯀꯥꯟꯗ ꯑꯩꯅ ꯑꯃꯨꯛ ꯏꯁꯩꯗꯣ ꯑꯃꯨꯛ ꯆꯪꯕ ꯑꯗꯩ ꯏꯁꯩ ꯂꯣꯏꯔꯒꯅ ꯆꯣꯂꯣꯝ ꯑꯩꯈꯣꯏ ꯁꯥꯇ꯭ꯔꯁꯦ ꯃꯊꯪ ꯃꯊꯪ ꯔꯥꯎꯟ ꯆꯠꯅꯣꯏꯗꯕ ꯍꯥꯏꯇꯥꯔꯦ
ꯑꯣ ꯑꯗꯨ ꯁꯥꯇꯔꯗꯤ ꯀꯌꯥꯃꯨꯛ ꯁꯨꯒꯦ ꯑꯗꯨ ꯅꯪ ꯄꯨꯡ ꯆꯣꯂꯣꯝ ꯀꯩꯀꯩ ꯇꯧꯕꯩ ꯅꯪꯕꯨ ꯍꯩꯕꯨ ꯍꯩꯕ꯭ꯔꯥꯅꯦ
ꯑꯩꯒꯤꯗꯤ ꯀꯩꯅꯣꯅꯦ ꯄꯨꯡ ꯌꯩꯕꯃꯛ ꯅꯠꯇꯕꯅꯤꯅ ꯑꯩꯈꯣꯏꯗꯤ ꯏꯁꯩꯗ ꯆꯪꯕꯅꯤꯅ ꯑꯗꯣ ꯄꯨꯡꯌꯩꯕ ꯑꯣꯏꯔꯒꯁꯨ ꯑꯩꯈꯣꯏꯒꯤ ꯁꯛ ꯀ꯭ꯂꯥꯁꯇ ꯁꯕꯖꯦꯛ ꯑꯃ ꯑꯣꯏꯅ ꯇꯝꯕꯅꯤꯅ ꯍꯥꯏꯕꯗꯤ ꯑꯩꯈꯣꯏ ꯂꯥꯏꯔꯤꯛ ꯇꯝꯕꯒ ꯆꯞ ꯃꯥꯟꯅꯩꯕ ꯑꯩꯈꯣꯏꯒꯤ ꯁꯝꯅ ꯍꯥꯏꯔꯕꯗ ꯃꯅꯤꯄꯨꯔꯤ ꯏꯪꯂꯤꯁ ꯑꯗꯒꯤ ꯑꯈꯣꯏꯒꯤ ꯁꯥꯏꯟꯁ ꯀꯦꯃꯤꯁꯇ꯭ꯔꯤ ꯁꯨꯃꯥꯏꯅ ꯃꯈꯟ ꯃꯈꯟ ꯃꯌꯥꯝ ꯌꯥꯎꯔꯤ ꯁꯨꯃꯥꯏꯅ ꯂꯣꯏꯅꯃꯛ ꯁꯞꯖꯦꯛꯅꯦꯕ ꯁꯤꯁꯨ ꯄꯨꯡꯁꯤꯁꯨ ꯑꯗꯨꯅ ꯍꯩꯇꯕꯗꯤ ꯌꯥꯗꯕ ꯍꯥꯏꯕꯗꯤ ꯄꯨꯔꯥ ꯑꯩꯈꯣꯏꯅ ꯄꯨꯡ ꯍꯩꯕꯃꯛ ꯅꯠꯇꯕꯅꯤꯅ ꯄꯨꯡ ꯌꯩꯕꯗꯣ ꯄꯨꯡ ꯌꯩꯕꯗꯧꯅ ꯌꯩꯕꯃꯛ ꯅꯠꯇ꯭ꯔꯒꯁꯨ ꯃꯥꯒꯤ ꯍꯥꯏꯐꯦꯠ ꯑꯩꯈꯣꯏꯒꯤ ꯄꯨꯡꯂꯣꯟ ꯐꯕ ꯑꯗꯒꯤ ꯑꯗꯒꯤ ꯃꯥꯒꯤ ꯄꯨꯡꯒꯣꯟꯁꯦ ꯀꯩꯗ ꯁꯤꯖꯤꯟꯅꯩ ꯑꯗꯨ ꯑꯗꯨ ꯋꯥꯍꯪ ꯈꯔ ꯍꯪꯉꯛꯇꯣꯏꯅꯤ ꯆꯤꯟꯅꯁꯨ ꯆꯤꯟꯅꯁꯨ ꯑꯗꯨꯝꯕꯗꯁꯨ ꯈꯨꯝꯕ ꯑꯗꯩ ꯍꯩꯔꯒꯅ ꯈꯔ ꯑꯩꯈꯣꯏ ꯈꯨꯠꯅ ꯄꯨꯡꯗꯣ ꯄꯨꯁꯜꯂꯒ ꯌꯩꯔꯝꯕ ꯑꯗꯨꯃꯥꯏꯅ ꯇꯧꯗꯣꯏꯅꯦ ꯑꯗꯨꯒ ꯆꯣꯡ ꯐꯟꯗꯅ ꯆꯣꯂꯣꯝ ꯄꯨꯡꯒꯤ ꯆꯣꯂꯣꯝꯒ ꯇꯧꯕꯗꯨꯗꯤ ꯇꯧꯔꯣꯏꯕ ꯑꯩꯈꯣꯏ ꯄꯨꯡ ꯌꯩꯕꯃꯛ ꯅꯠꯇꯕꯅꯤꯅ ꯑꯗꯨꯃꯥꯏꯅ ꯇꯧꯋꯦ ꯑꯗꯨꯒ ꯀꯩꯅꯣꯒꯤ ꯀꯩꯅꯣꯁꯨꯅꯦ ꯎꯝ ꯅꯠꯇꯦꯕ ꯑꯗꯒꯤ ꯑꯗꯨ ꯂꯣꯏꯔꯀꯥꯟꯗ ꯑꯗꯒꯤ ꯑꯃꯨꯛ ꯑꯣꯖꯥꯁꯤꯡꯅ ꯇꯧꯗꯣꯏꯁꯤꯅ ꯑꯩꯈꯣꯏꯅ ꯄꯨꯡ ꯌꯩꯕꯃꯛ ꯅꯠꯇꯕꯅꯤꯅ ꯄꯨꯡꯒꯤ ꯃꯇꯥꯡꯗꯗꯤ ꯈꯔꯥ ꯍꯦꯟꯅ ꯀꯨꯞꯁꯟꯅꯗꯤ ꯍꯪꯉꯛꯑꯔꯣꯏ ꯍꯥꯏꯐꯦ ꯆꯥꯎꯔꯛꯄ ꯍꯪꯉꯛꯀꯅꯤ ꯑꯗꯨꯒ ꯑꯃꯨꯛ ꯑꯩꯈꯣꯏ ꯏꯁꯩꯒꯤ ꯄꯈ ꯏꯁꯩꯒꯤ ꯃꯇꯥꯡꯗꯅ ꯑꯃꯨꯛ ꯄꯨꯡ ꯌꯩꯕ ꯁꯥꯇ꯭ꯔꯅ ꯏꯁꯩ ꯆꯪꯉꯛꯄ ꯏꯁꯩꯒꯤꯗ ꯄꯩꯈꯥ ꯆꯪꯉꯛꯄꯁꯦ ꯃꯣꯏꯗꯁꯨ ꯏꯁꯩꯁꯦ ꯀꯥ ꯍꯦꯟꯅ ꯀꯨꯞꯅ ꯍꯪꯉꯣꯏꯕ ꯍꯥꯏꯐꯦꯠ ꯆꯥꯎꯔꯥꯛ ꯆꯥꯎꯔꯥꯛꯄ ꯑꯃ ꯃꯥ ꯃꯥꯒꯤ ꯂꯧꯔꯤꯕ ꯂꯥꯏꯟꯗꯨ ꯃꯇꯨꯡ ꯏꯟꯅ ꯑꯗꯨꯗꯅ ꯍꯦꯟꯅ ꯀꯨꯞꯊꯅ ꯍꯪꯕ ꯂꯧꯗꯕꯥꯗꯅ ꯍꯥꯏ ꯄꯔꯦꯛ ꯄꯔꯦꯛ ꯍꯪꯉꯥ ꯇꯣꯛꯇꯦꯏ ꯑꯗꯨꯥꯏꯅ ꯇꯧꯏ
ꯑꯣ ꯑꯗꯣ ꯅꯣꯏꯒꯤꯁꯦ ꯅꯪ ꯑꯗꯨꯝ ꯏꯁꯩꯩ ꯀꯩꯀꯩꯗꯤ ꯑꯗꯨꯝ ꯐꯖꯅ ꯁꯛꯄ ꯍꯩꯕ꯭ꯔꯣ ꯀꯃꯥꯏꯅ ꯇꯧꯏ ꯇꯥꯗ꯭ꯔꯤꯕꯩ ꯁꯨꯝ ꯍꯪꯕꯅꯤꯀꯣ
ꯎꯝ ꯁꯛꯑꯦ ꯑꯗꯨꯝ ꯁꯛꯑꯦ ꯁꯛꯑꯦ ꯍꯥꯏꯕꯗꯤ ꯍꯣꯏ ꯈꯔ ꯁꯛꯑꯦ ꯑꯗꯒꯤ ꯑꯩꯈꯣꯏꯅ ꯐꯥꯗꯕ ꯈꯪꯗꯕ ꯍꯥꯏꯕꯗꯤ ꯄꯩꯈꯥ ꯈꯛ ꯀꯤ ꯅꯠꯇꯕ ꯁꯥꯏꯠꯀꯤ ꯑꯩꯈꯣꯏꯒꯤ ꯁꯝꯅꯗ ꯂꯨꯍꯣꯡꯕꯒꯤ ꯁꯣꯔꯥꯠꯀꯤ ꯊꯧꯗꯣꯛ ꯋꯥꯊꯣꯛꯀꯤ ꯏꯁꯩꯁꯦ ꯑꯗꯨꯝ ꯈꯪꯕꯁꯨ ꯃꯌꯥꯝ ꯌꯥꯎꯔꯦ ꯑꯗꯩ ꯈꯪꯗꯕꯁꯨ ꯍꯥꯏꯗꯤ ꯏꯁꯩꯁꯦ ꯃꯈꯜ ꯌꯥꯝ ꯌꯥꯝꯃꯦꯕ ꯁꯝꯅ ꯍꯥꯏꯔꯕꯗ ꯑꯩꯈꯣꯏꯒꯤ ꯂꯨꯍꯣꯡꯕ ꯑꯃ ꯄꯥꯡꯊꯣꯛꯑꯦ ꯈꯜꯂꯁꯦꯕ ꯂꯨꯍꯣꯡꯕꯗ ꯁꯛꯏꯕ ꯏꯁꯩꯁꯦ ꯁꯝꯅ ꯍꯥꯏꯔꯕꯗ ꯁꯤꯗꯩꯅ ꯁꯤꯕꯨꯧꯛꯇꯪ ꯁꯛꯀꯗꯕꯅꯤ ꯍꯥꯏꯕ ꯑꯃ ꯂꯩꯇꯦ ꯍꯥꯏꯕ ꯃꯈꯜꯁꯦ ꯃꯌꯥꯝ ꯂꯩꯌꯦꯕ ꯁꯝꯅ ꯍꯥꯏꯔꯕꯗ ꯏꯁꯩꯁꯦ ꯃꯈꯜ ꯃꯉꯥ ꯇꯔꯨꯛꯈꯛ ꯂꯩꯕ ꯅꯠꯇꯕ ꯎ ꯏꯁꯩ ꯃꯈꯜꯁꯦ ꯆꯅꯤ ꯆꯍꯨꯝ ꯃꯊꯛꯇ ꯂꯩꯌꯦꯕ ꯑꯗ ꯃꯥꯅꯦ ꯃꯥꯒꯤ ꯉꯁꯤꯒꯤ ꯊꯧꯔꯝ ꯂꯨꯍꯣꯡꯕ ꯊꯣꯛꯄ ꯃꯇꯝꯁꯤꯗ ꯑꯩꯈꯣꯏꯒꯤ ꯄꯂꯥ ꯀꯥꯡꯕꯨ ꯍꯥꯏꯇꯥꯔꯦ ꯏꯁꯩ ꯁꯛꯀꯗꯧꯔꯤꯕ ꯑꯩꯈꯣꯏꯒꯤ ꯏꯁꯩ ꯁꯛꯄ ꯏꯁꯩ ꯁꯛꯄꯤ ꯃꯌꯥꯝꯁꯦ ꯄꯨꯜꯂꯞ ꯄꯨꯜꯂꯒ ꯃꯥꯅ ꯐꯥꯒꯗꯕ ꯏꯁꯩ ꯀꯔꯝꯕꯅꯣ ꯑꯩꯅ ꯐꯥꯕꯁꯤꯅ ꯀꯔꯝꯕꯅꯣ ꯍꯥꯏꯐꯦꯠ ꯍꯪꯅꯔꯒ ꯑꯗꯨꯝ ꯑꯐꯥ ꯑꯐꯥꯕ ꯁꯛꯅꯕ ꯑꯗꯩ ꯐꯥꯗꯕ ꯁꯛꯅꯔꯒꯗꯤ ꯑꯃꯨꯛ ꯍꯣꯔꯦꯟ ꯃꯥꯝꯇꯣꯞ ꯃꯌꯥꯏꯗꯨꯗ ꯑꯃꯨꯛ ꯐꯔꯛ ꯇꯥꯏꯗꯅ ꯁꯨꯝ ꯏꯁꯩ ꯐꯥꯗꯕ ꯁꯛꯆꯜꯂꯒꯗꯤ ꯁꯝꯅ ꯍꯥꯏꯔꯕꯗ ꯅꯪ ꯑꯩꯒ ꯁꯛꯃꯤꯟꯅꯗꯧꯔꯦ ꯈꯜꯂꯁꯦꯕ ꯅꯪꯅ ꯐꯥꯗꯕ ꯑꯃ ꯁꯛꯄꯗꯨꯗꯤ ꯑꯗꯨꯗꯤ ꯐꯖꯗ꯭ꯔꯦꯅ ꯃꯤꯅ ꯌꯦꯡꯕꯗꯁꯨ ꯇꯥꯕꯗꯁꯨ ꯑꯐꯥꯕ ꯏꯁꯩꯗ ꯑꯗꯨꯅ ꯏꯁꯩꯗꯤ ꯑꯃꯈ ꯈꯤꯇꯪꯗꯤ ꯂꯩꯇꯦ ꯃꯈꯟ ꯌꯥꯝ ꯂꯩꯌꯦ ꯃꯈꯟ ꯆꯅꯤ ꯆꯍꯨꯝꯒꯤ ꯃꯊꯛꯇ ꯂꯩ ꯍꯥꯏꯁꯤꯅꯦ ꯍꯥꯏꯗꯤ ꯌꯥꯝꯕꯨ ꯌꯥꯝꯈ꯭ꯔꯦ ꯇꯝꯃꯤꯈꯩ ꯂꯣꯏꯕ ꯅꯥꯏꯗꯦ ꯑꯗꯨꯗ ꯃꯌꯥꯝꯅ ꯆꯠꯅꯕ ꯏꯁꯩ ꯃꯌꯥꯝꯅ ꯇꯣꯏꯅ ꯁꯤꯖꯤꯟꯅꯕ ꯍꯥꯏꯕ ꯑꯃ ꯂꯩ ꯑꯗꯨꯝꯕꯗ ꯑꯣꯏꯅ ꯁꯤꯖꯤꯟꯅꯕ ꯍꯥꯏꯇꯥꯥꯔꯦ ꯑꯩꯈꯣꯏꯅ ꯇꯧꯔꯤꯁꯤꯗ
ꯑꯣ ꯐꯔꯦ ꯐꯔꯦ ꯑꯗꯨ ꯅꯣꯏ ꯃꯤꯗꯤ ꯀꯌꯥꯃꯨꯛ ꯇꯝꯒꯦ ꯀꯃꯥꯏꯅ ꯇꯧꯒꯦ
ꯑꯣ ꯀꯩꯅꯣ ꯇꯧꯋꯦ ꯑꯩꯈꯣꯏꯒꯤꯁꯦ ꯍꯣꯏ ꯄꯨꯜꯂꯞꯀꯤ ꯑꯩꯈꯣꯏ ꯗꯤꯄꯥꯔꯠꯃꯦꯟ ꯁꯪꯀ꯭ꯔꯤꯇꯟ ꯗꯤꯄꯥꯔꯠꯃꯦꯟꯒꯤ ꯑꯣꯏꯅ ꯃꯤꯗꯤ ꯌꯥꯝꯃꯤ ꯇꯧꯕꯇꯕꯨ ꯑꯩꯈꯣꯏ ꯀ꯭ꯂꯥꯁꯀꯤꯗꯤ ꯍꯣꯏ ꯊꯕꯛ ꯆꯤꯟꯕꯩ ꯈꯣꯠꯄꯩ ꯍꯥꯏꯒꯗ꯭ꯔꯥ ꯑꯗꯗꯒꯤ ꯕꯤ ꯑꯦꯗ ꯇꯣꯛꯈꯤꯕꯁꯨ ꯌꯥꯎꯔꯦ ꯑꯗꯒꯤ ꯍꯧꯖꯤꯛꯅ ꯍꯧꯖꯤꯛꯅ ꯂꯩꯍꯧꯔꯤꯁꯦ ꯄꯤ ꯌꯥꯝ ꯌꯥꯝꯗ꯭ꯔꯦ ꯍꯧꯖꯤꯛ ꯑꯩꯈꯣꯏ ꯃꯤ ꯇꯔꯥꯃꯥꯊꯣꯏ ꯈꯛꯇ ꯉꯥꯏꯍꯧꯔꯦ ꯑꯩꯈꯣꯏ ꯀ꯭ꯂꯥꯁꯀꯤ ꯑꯣꯏꯅ ꯑꯇꯩ ꯑꯇꯩꯒꯤꯗꯤ ꯌꯥꯝ ꯌꯥꯝꯃꯦ ꯑꯗꯨꯒ ꯇꯔꯥꯃꯥꯊꯣꯏ ꯍꯥꯏꯁꯤꯦ ꯀꯩꯅꯣ ꯇꯧꯕꯅꯤꯗ ꯍꯥꯏꯕꯗꯤ ꯑꯩꯈꯣꯏ ꯄꯨꯡ ꯏꯁꯩ ꯁꯤꯒꯤ ꯂꯥꯏꯟꯗ ꯆꯪꯉꯛꯄꯅꯤꯅ ꯑꯅꯝꯕꯅ ꯌꯨꯝ ꯀꯩ ꯄꯥꯟꯕ ꯂꯣꯏ ꯑꯣꯏꯔꯦꯕ ꯅꯨꯄꯤꯁꯨ ꯅꯨꯄꯥꯁꯨ ꯄꯥꯜꯍꯧꯗꯕ ꯈꯔ ꯍꯧꯖꯤꯛ ꯄꯥꯈꯪ ꯂꯩꯁꯥꯕ ꯑꯣꯏꯕ ꯈꯔꯕꯨꯗꯤ ꯌꯥꯎꯔꯤ ꯌꯨꯝꯈꯩ ꯄꯥꯟꯕꯥꯅꯤꯅ ꯁꯨꯝ ꯍꯣꯠꯅꯕꯗꯣ ꯍꯥꯏꯕꯗꯤ ꯌꯨꯝꯒꯤꯕꯨ ꯍꯣꯠꯅꯒꯗ꯭ꯔꯥ ꯑꯗꯒꯤ ꯁꯨꯝ ꯊꯕꯛ ꯏꯪꯈꯥꯡꯒꯤꯕꯨ ꯍꯣꯠꯅꯒꯗ꯭ꯔꯥ ꯑꯗꯨꯒꯤ ꯂꯥꯏꯔꯤꯛ ꯇꯝꯕꯩꯕꯨ ꯂꯥꯛꯀꯗ꯭ꯔꯥ ꯆꯤꯟꯕꯅꯤꯅ ꯉꯝꯗꯅ ꯇꯣꯛꯈꯤꯕꯁꯨ ꯌꯥꯎꯋ ꯑꯗꯣ ꯍꯧꯖꯤ ꯍꯧꯖꯤꯛꯀꯤ ꯑꯣꯏꯅ ꯑꯩꯈꯣꯏ ꯃꯤ ꯇꯔꯥꯃꯥꯊꯣꯏ
ꯑꯣ ꯐꯔꯦ ꯐꯔꯦ ꯚꯥꯏꯁꯨ ꯅꯨꯡꯉꯥꯏꯌꯦ ꯑꯩ ꯑꯝꯇ ꯊꯝꯒꯦꯀꯣ
ꯍꯣꯏ ꯍꯣꯏ ꯍꯣꯏ